ꯍꯜꯂꯣ ꯍꯜꯂꯣ ꯏꯚꯥꯏ
ꯎꯝ ꯍꯜꯂꯣ ꯑꯥꯎ
ꯇꯥꯕ꯭ꯔꯣ ꯇꯥꯕ꯭ꯔꯣ
ꯇꯥꯢꯌꯦ ꯇꯥꯢꯌꯦ
ꯆꯥꯛ ꯆꯥꯔꯕꯣ
ꯆꯥꯛ ꯆꯥꯗ꯭ꯔꯤꯗ ꯆꯥꯛ ꯆꯥꯖꯦꯕꯨꯗꯤ ꯍꯥꯏꯔꯝꯃꯕꯅꯤ ꯆꯥꯗ꯭ꯔꯤ ꯎꯝ ꯆꯥꯔꯕꯣ ꯆꯥꯛ
ꯆꯥꯛ ꯇꯣꯛꯇ ꯉꯥꯏꯔꯤꯌꯦ
ꯑꯦ ꯑ ꯀꯨ ꯀꯌꯥ ꯊ ꯌꯥꯦꯗꯁꯦ
ꯇꯥꯃ ꯈꯥꯏ ꯈꯔ ꯍꯦꯂꯦ
ꯑꯣ ꯀꯩꯖꯥꯡ ꯆꯥꯔꯕ
ꯏꯔꯣꯜꯂꯦ ꯏꯔꯣꯟꯕ ꯑꯃ ꯇꯧꯔꯑꯦ ꯑꯃ ꯑꯗꯒꯤ ꯉꯥꯇꯣꯛ ꯉꯥꯔꯤ ꯑꯃ ꯌꯥꯎꯔꯤ
ꯏꯔꯣꯜꯂꯦ ꯑ ꯅꯣꯏ ꯃꯥ ꯅꯥꯏ ꯍꯥꯏꯗꯣ ꯀꯃꯥꯏꯅ ꯇꯧꯔꯒꯦ ꯐꯥꯎꯔꯕ ꯈꯔ
ꯑꯥꯎ ꯐꯔꯦ
ꯑꯣ ꯅꯍꯥꯟ ꯑꯈꯣꯢ ꯃꯥꯅ ꯍꯥꯏ
ꯑꯥ
ꯇꯥꯏꯌꯦ ꯇꯥꯢꯌꯦ ꯍꯥꯢꯔꯛꯔꯣ
ꯑ ꯁꯨꯝ ꯀꯩ ꯇꯧꯕꯅꯤꯗ ꯅꯨꯡꯁꯥ ꯁꯥꯕꯁꯤꯗꯀꯣ
ꯑꯥ
ꯍꯛꯆꯥꯡ ꯍꯛꯁꯥꯡ ꯃꯥꯁꯨ ꯆꯣꯛꯈ꯭ꯔꯕꯖꯥꯠꯅꯤꯗ ꯑꯗꯣ ꯗꯣꯛꯇꯔꯗ ꯆꯠꯂꯒ ꯌꯦꯡꯨꯔꯀꯥꯟꯗ
ꯍ
ꯍꯤꯗꯥꯛꯅꯦ ꯑꯗꯒꯤ ꯑ ꯕꯤ ꯑꯩꯈꯣꯏ ꯍꯤꯗꯥꯛ ꯍꯥꯏꯁꯦ ꯃꯁꯥꯗ ꯀꯔꯤ ꯇꯧꯔꯝꯕ ꯍꯥꯏꯇꯥꯔꯦ ꯏꯅꯔꯖꯤ ꯈꯔ ꯋꯥꯠꯂꯝꯃꯦꯅ ꯚꯤꯇꯥꯃꯤꯟ ꯈꯔ ꯄꯤꯔꯛꯑꯦ
ꯎꯝ ꯅꯣꯢꯃꯥꯒꯤ
ꯑꯥ ꯑꯗꯨ ꯆꯥꯃꯤꯟ ꯄꯤꯔꯛꯑꯦ ꯗꯒꯤ ꯑꯒꯨ ꯈꯔ ꯄꯤꯔꯛꯑꯦ ꯃꯁꯥꯗꯣ ꯀꯟꯈꯠꯅꯕꯅ
ꯍꯣꯏ ꯑꯗꯨꯝ ꯁꯥꯔ ꯁꯥꯕꯁꯤꯗ ꯗꯤ ꯍꯥꯏꯗꯤꯦꯠ ꯇꯧꯤꯔꯧꯕꯅꯤꯅꯦ
ꯍ ꯍꯣꯏ ꯍꯣ ꯍꯣꯏ ꯑꯗꯨꯃꯥꯏꯅ ꯇꯧꯕ
ꯈꯔ ꯌꯥꯝꯗꯛ ꯆꯠꯂꯣꯏꯌꯣ
ꯃꯍꯤ ꯃꯅꯥꯏꯁꯦ ꯈꯔ ꯄꯤꯊꯛꯑꯦ ꯆꯝꯐꯨꯠꯀꯨꯝꯕ ꯈꯔ ꯑꯗꯨꯗꯒꯤꯗꯒꯤ ꯎ ꯑꯣꯔꯥꯏꯁꯀꯨꯝꯕꯗꯣ ꯈꯔ ꯍꯧꯖꯤꯛ ꯀꯟꯅ ꯄꯤꯊꯛꯏ
ꯍꯣꯏ ꯋꯥꯔꯤ ꯋꯥ ꯐꯉꯩ ꯐꯩ ꯁ ꯁꯥꯔꯗꯤ ꯑꯍꯟꯒ ꯑꯣꯏꯁꯜꯂꯛꯑꯦꯀꯣ
ꯍꯣꯏꯣꯏ
ꯅꯪ ꯍꯟꯗꯛꯀꯤ ꯑꯦꯁ ꯑꯦꯁ ꯁꯤ ꯑꯦꯛꯖꯥꯝ ꯊꯥꯖꯤꯟꯕ꯭ꯔꯣ
ꯊꯕꯛꯁꯦ ꯊꯥꯖꯤꯜꯂꯤ ꯊꯥꯖꯤꯜꯂꯤ ꯑꯗꯨꯝ ꯊꯥꯖꯤꯂꯦ ꯂꯥꯏꯁꯤꯡ ꯁꯤꯖꯦꯜꯒꯤꯗꯣ ꯑꯦꯗ ꯊꯥꯖꯟ ꯭ꯔꯤꯅꯦ ꯗꯦꯠ ꯇ꯭ꯋꯦꯟꯇꯤ ꯁꯤꯛꯁꯇ ꯀꯩꯅꯣꯥꯁ ꯑꯣꯏ
ꯑꯩꯁꯨ ꯊꯥꯖꯤꯟꯒꯦ ꯇꯧꯕ ꯊꯥꯖꯤꯟꯗ꯭ꯔꯤ
ꯑꯣ ꯍ ꯎꯝ ꯊꯥꯖꯤꯟꯕꯗꯤ ꯐꯒꯅꯤꯃꯤꯡ
ꯑꯗꯨ ꯑꯗꯁ ꯃꯣꯏꯒꯤ ꯁꯦꯂꯦꯕꯁꯀ ꯆꯦꯟꯖ ꯇꯧꯖꯥꯜꯂꯣ
ꯁꯤꯦꯦ ꯇꯧꯋꯦ ꯍꯥꯏꯕꯅꯦ ꯂꯣꯏꯅ
ꯁꯤꯦ ꯀꯥꯖꯃ ꯄꯦꯇꯟ
ꯑꯦꯗꯁ꯭ꯔꯦꯁꯁꯤꯅ ꯍꯥꯟꯅꯗꯤ ꯀꯩꯅꯣ ꯂꯧꯔꯝꯕꯅꯦꯕ ꯑꯦꯗꯁ꯭ꯔꯦꯁꯁꯤ ꯈꯒꯩꯅ ꯂꯧꯔꯝꯕꯗꯨꯅꯤ ꯀꯩꯅꯣ ꯃꯅ ꯂꯧꯒꯦ ꯍꯥꯏꯕꯅꯦ ꯆꯦꯟꯖ ꯇꯧꯋꯦ ꯍꯥꯏꯕꯅꯦꯕ
ꯍꯣꯏꯒꯗꯣ
ꯑꯥ ꯃꯥꯥꯏ ꯆꯦ ꯃꯅꯤꯅꯥ ꯈꯔ ꯍꯣꯏ ꯑꯗꯨ ꯑꯗꯨꯝ ꯎꯝ ꯀꯔꯤꯅꯤꯗ ꯃꯁꯤ ꯆꯞꯄꯨꯗꯤ ꯃꯥꯟꯅꯕ ꯄꯣꯠꯅꯤꯗ ꯑꯗ ꯀꯩꯅꯣ ꯍꯥꯏꯔ ꯀꯥꯟꯗ ꯃꯥꯒꯤꯗꯤ ꯄꯥꯔꯃꯦꯟ ꯑꯃꯅ ꯍꯣꯡꯇꯣꯛꯑꯦꯒ ꯍꯥꯏꯕꯗꯣ ꯑꯗꯨꯅꯤꯗ ꯁꯦꯂꯦꯕꯁ ꯍꯣꯡꯕ ꯍꯥꯏꯁꯦ ꯀꯥ ꯍꯦꯟꯅꯣ ꯍꯣꯡꯕ ꯑꯗꯨꯝ ꯆꯥ ꯃꯅ ꯄꯅꯤꯔ
ꯑꯆꯥ
ꯍꯣꯏ ꯏꯪꯂꯤꯁꯄꯨꯗꯤ ꯈꯔ ꯍꯣꯡꯏꯤ ꯏꯪꯅꯦꯁꯨ ꯐꯣꯡꯕ ꯑꯩꯁꯦ ꯍꯥꯟꯅꯗꯤꯗꯤ ꯄꯦꯁꯦꯁꯨꯥꯎꯖꯕꯅꯤ
ꯄꯦꯇꯅ ꯉꯃꯣꯡ ꯃꯔꯣꯔ ꯃꯅꯤꯕ ꯃꯑꯣꯣꯡ
ꯑ ꯐꯦꯇ ꯃꯃ ꯊꯨꯗꯕ ꯀ ꯇꯧꯗꯕ ꯃꯥꯜꯂꯦꯕ
ꯀꯩꯅꯣ ꯇꯧꯔꯝꯃꯤꯗꯅ ꯃꯣꯏꯒꯤ ꯃꯇꯝꯁꯦ ꯑꯗꯨꯝ ꯄꯨꯂꯞ ꯑꯣꯏꯅ ꯁꯀꯕ ꯑꯗꯨꯗꯒꯤ ꯃꯣꯏꯗꯣ ꯄꯨꯂꯞ ꯑꯣꯏꯅ ꯃꯇꯝꯗꯨ ꯂꯩꯔꯝꯃꯤꯗ ꯍꯧꯖꯤꯛꯅ ꯑꯃꯨꯛ ꯃꯇꯝ ꯃꯇꯝꯗꯨ ꯃꯁꯥ ꯃꯁꯥꯒꯤ ꯁꯕꯖꯦꯛꯇꯨꯒꯤ ꯈꯥꯏꯗꯣꯛꯈ꯭ꯔꯦꯗꯅ
ꯎꯝ
ꯑ ꯄꯨꯂꯞ ꯍꯥꯏꯗꯤ ꯅꯪꯒꯤ ꯑꯥ ꯀꯔꯤ ꯀꯔꯤ ꯖꯦꯅꯔꯦꯜ ꯅꯣꯂꯦꯖꯇ ꯂꯦꯝꯝꯕ ꯃꯇꯝꯗꯣ ꯃꯦꯠꯁ ꯈꯣꯄꯗ ꯁꯤꯖꯤꯟꯅꯕ ꯌꯥꯏꯗꯅ
ꯌꯥꯏ
ꯗ ꯆ ꯀ ꯌꯥ ꯇꯔ ꯑꯗꯨꯗ ꯌꯥ ꯑꯗꯨ ꯊꯥꯖꯤꯜꯂꯎ ꯀꯩꯅꯣ ꯊꯥꯖꯤꯜꯂꯛꯎ ꯑꯥ ꯊꯥꯖꯤꯟꯒꯗꯕꯅꯤꯅꯦ
ꯍꯖꯤꯜ ꯂ ꯇꯕ ꯎ ꯏ ꯊꯝ ꯈꯔ ꯆꯤꯟ ꯃꯩꯕꯁꯤꯗꯀꯣ ꯀꯅꯥꯒꯤ ꯈꯔꯒꯥꯎꯁꯤꯗ ꯀꯔꯤꯗ ꯇꯧꯔꯤꯒꯦ ꯋꯥꯈꯟꯁꯦ ꯑꯇꯣꯞꯄꯗ ꯍꯥꯏꯗꯣꯛꯄ ꯉꯝꯗ꯭ꯔꯦ
ꯑꯣꯒ ꯍꯣꯏꯖꯤꯗꯤꯣꯏ ꯌꯥꯗꯅꯤꯅꯦ
ꯅꯣꯏ ꯅ ꯨꯔꯅ ꯃ ꯄꯋꯥꯗꯤ
ꯑꯩꯈꯣꯏꯗꯤ ꯈꯪꯒꯦꯗ ꯑꯗꯨꯝ ꯂꯩꯔꯤꯗ ꯀꯩꯁꯨꯃꯗꯤ ꯇꯧꯗꯦꯗ ꯇꯧꯧꯕꯗꯤ
ꯑꯩꯣꯏ ꯃꯁꯥ ꯀꯜꯂꯒ ꯂꯩꯗꯨꯅ ꯐꯩꯌꯦ ꯋꯥꯈꯜꯁꯦ ꯊꯣꯛꯄꯅꯦꯕ
ꯑꯦ ꯂꯣꯏ ꯅꯥꯔꯛꯄꯁꯦ ꯑꯩꯈꯣꯏ ꯑꯗꯨꯝ ꯋꯥꯗꯣꯏ
ꯃꯥꯅꯦ ꯋꯥꯈꯜꯁꯦ ꯋꯥꯏꯅꯦ ꯃꯣꯏꯅꯔ ꯐꯖꯦ ꯀꯩ ꯁꯤꯒꯦ ꯀꯩ ꯇꯧꯁꯤꯒꯦꯅ ꯈꯜꯂꯒꯦ ꯈꯟꯕꯁꯦꯀꯣ ꯄꯁ ꯁꯟꯗꯦꯕ ꯀꯅꯤ ꯀꯣꯜꯁ ꯑꯗꯦ ꯍꯛꯆꯥꯡ ꯐꯅ ꯂꯩꯕꯁꯤꯅ ꯐꯩꯅꯤ ꯑꯗꯨꯗꯒꯤ ꯍꯧꯖꯤꯛꯀꯤ ꯀꯩꯁꯦ ꯅꯨꯡꯁꯥꯁꯤꯁꯨ ꯈꯔ ꯌꯥꯡꯅ ꯁꯥꯏꯗꯣ
ꯑꯩ ꯁꯗꯛꯀꯤ ꯈꯨꯨꯁꯍꯥꯁꯒꯤ ꯂ ꯍꯥꯏ ꯋꯥꯗꯦ
ꯑꯗꯨꯅꯦ ꯁꯥꯕꯗꯨꯁꯨ ꯍꯦꯟꯃꯟꯕ ꯑꯃ ꯌꯥꯎꯋꯤ
ꯁꯥꯔ ꯐꯖꯅ ꯁꯥꯏꯉꯦ ꯍꯟꯗꯛꯇꯤ ꯀꯥꯏꯗꯣꯏꯅꯣ ꯑꯩ ꯌꯨꯝꯗ ꯂꯩꯅꯕꯖꯥꯠꯠꯇꯦ ꯅꯨꯡꯗꯥꯡꯉꯗꯤ ꯎꯐꯦꯟ ꯊꯥ ꯇꯨꯝꯕꯕꯨ ꯉꯝꯗꯗꯅ ꯆꯥꯗꯅꯕ
ꯎꯝ ꯍꯦꯟ ꯊꯥꯏ ꯅꯨꯡꯉꯥꯏ ꯒꯤ ꯃꯩꯁꯁꯤꯦꯀꯣ ꯁꯤꯟꯅꯤ ꯃꯥꯏ ꯁꯖꯤ ꯅ ꯑꯃꯨ ꯐꯨꯔꯛꯇꯣꯏꯅꯦꯕ ꯑꯗꯩꯗꯤ ꯇꯨꯝꯃꯗꯤ ꯄꯨꯡ ꯀꯌꯥ ꯇꯨꯝꯒꯦ ꯅꯪꯨꯀꯣ ꯅꯨꯡꯁꯥ ꯁꯥꯕꯁꯤꯗ ꯑꯍꯤꯡ ꯇꯨꯝꯕ ꯉꯝꯕ꯭ꯔꯣ
ꯑꯁ ꯉꯝꯗꯦ ꯉꯔꯥꯡ ꯄꯨꯡ ꯑꯃ ꯇꯨꯝꯃꯦ
ꯑꯃꯗ
ꯍꯣꯏꯅꯤ ꯑꯗꯅ ꯇ
ꯑ
ꯀꯀꯜꯂꯦ ꯑꯗꯨ ꯑꯗꯨꯅ
ꯑꯦ ꯁꯥꯁꯤ ꯁꯥꯁꯤ ꯀꯩꯅꯣꯝ ꯇꯧꯔꯦꯕ ꯌꯥꯗꯦ ꯑꯗꯨꯒ ꯑꯗꯨꯝ ꯄꯨꯡ ꯑꯃ ꯑꯌꯨꯛ ꯄꯨꯡ ꯕꯥꯔꯣꯃꯨꯛ ꯈꯥꯏ ꯄꯥꯔꯛ ꯑꯗꯥꯋꯥꯏꯗ ꯇꯥꯔꯀꯥꯟꯗ ꯍꯥꯟꯅꯗꯤ ꯄꯨꯡ ꯃꯥꯄꯟ ꯃꯈꯥꯏ ꯇꯔꯥ ꯇꯥꯜꯂꯛꯄ ꯀꯥꯟꯁꯤꯗ ꯇꯨꯝꯅꯕ ꯍꯣꯠꯅꯕꯅꯦꯕ ꯑꯛꯇꯗꯤ ꯌꯥꯅ
ꯌꯥꯗ꯭ꯔꯦꯕꯁ
ꯌꯥꯗ꯭ꯔꯦ ꯌꯥꯗ꯭ꯔꯦ
ꯈꯪꯗꯦꯗ ꯀꯔꯃꯥꯏ ꯇꯧꯗꯣꯏꯅꯣ ꯃꯅꯤꯄꯨꯔꯤꯗ
ꯎꯝ
ꯀꯩ ꯅꯪ ꯅꯪ ꯀꯦꯅꯣꯒꯤ ꯅꯪ ꯀꯦꯅꯣ ꯇꯝꯗꯥ ꯅꯪ ꯇꯝꯃꯝꯕꯗꯨ ꯀꯩꯕ ꯑꯦꯝ ꯑꯦꯁ ꯖꯤ ꯍꯥꯏꯗꯥꯏꯅꯦ
ꯎꯝ
ꯒꯨꯠ ꯀꯔꯤ ꯀꯃꯥꯏ ꯀꯃꯥꯏ ꯇꯧꯒꯦ ꯑꯗꯨ ꯀꯣꯔꯁꯇꯨꯕꯣ
ꯈꯣꯏꯒꯤ ꯔꯖꯅꯤꯗ ꯑꯥ ꯀꯩꯁꯨ ꯊꯣꯏꯗꯣꯛꯄ ꯅꯠꯇꯦꯗ ꯃꯤꯂꯤꯇ꯭ꯔꯤꯒꯤ ꯈꯣꯏꯒꯤ ꯇ꯭ꯔꯦꯅꯤꯡꯒꯨꯝꯕ ꯁꯨꯝ ꯄꯤꯒꯤꯕꯗꯣ ꯂꯩꯗꯅ ꯃꯣꯏꯒꯤ ꯇꯈꯣꯏ ꯁꯦꯜꯐ ꯗꯤꯐꯦꯟꯁ ꯇꯧꯕꯒꯨꯝꯕꯅꯤꯕ ꯍꯥꯏꯗꯤ ꯀꯃꯥꯏ ꯀꯃꯥꯏꯅ ꯑ ꯏꯁꯥꯅꯒ ꯀꯃꯥꯏ ꯇꯧꯔ ꯉꯥꯛꯊꯣꯛꯀꯅꯤ ꯑꯗꯒꯤ ꯀꯃꯥꯏꯅ ꯑꯥ ꯑꯦꯅꯤ ꯀꯟꯐꯂꯤꯛ ꯑꯃ ꯅꯠꯇ꯭ꯔꯒꯅ ꯃꯣꯛꯁ ꯑꯃ ꯊꯣꯛꯂꯛꯄ ꯀꯥꯟꯗ ꯀꯃꯥꯏꯅ ꯏꯁꯥꯅ ꯁꯦꯜꯐ ꯗꯤꯐꯦꯟꯁ ꯇꯧꯒꯅꯤ ꯑꯗꯒꯤ ꯑꯥ ꯔꯦꯠ ꯀ꯭ꯔꯣꯁꯇꯣ ꯔꯦꯠ ꯀ꯭ꯔꯣꯁ ꯂꯩꯗꯅꯀꯣ ꯑꯗꯨꯝꯕꯒꯤ ꯃꯣꯏꯒꯤ ꯑꯥ ꯀꯔꯤ ꯍꯥꯏꯅꯤ ꯄꯤꯡꯒꯨꯝ ꯃꯣꯏ ꯂꯩꯗꯅ ꯁꯨꯝ ꯂꯝꯕꯤ ꯁꯣꯔꯣꯛꯇꯒ ꯁꯨꯝ ꯀꯔꯤꯒꯨꯝꯕ ꯑꯦꯛꯁꯤꯗꯦꯟ ꯊꯣꯛꯄ ꯈꯣꯠꯄ ꯌꯥꯎꯋꯤꯗꯅꯀꯣ ꯑꯗꯩꯩ ꯁꯤꯗꯦꯟ ꯑꯣꯏꯔꯣ ꯑꯃ ꯑꯣꯏꯔꯣ ꯀꯃꯥꯏꯅ ꯄ꯭ꯔꯤꯀꯣꯁꯟ ꯂꯧꯒꯅꯤ ꯐꯠꯀꯅꯤ ꯀꯟꯕꯅ ꯂꯥꯏꯐꯇꯦ ꯁꯦꯚ ꯀꯃꯥꯏ ꯇꯧꯒꯅꯤ ꯈꯣꯠꯀꯅꯤ ꯀꯥꯏꯅ ꯑꯗꯨꯃꯥꯏꯅ ꯁꯦꯚꯤꯡ ꯇꯧꯕꯤꯁꯦ ꯍꯣꯏ ꯇꯧꯕꯤꯕꯗꯣ ꯍꯥꯏ ꯇꯔꯦ ꯑꯗꯣ ꯑꯗꯨꯃꯥꯏꯅ ꯈꯔ ꯇꯝꯕꯅꯦ ꯑꯗꯣ ꯀꯣꯔꯁꯇꯣ ꯂꯣꯏꯁꯜꯂꯛꯇꯣꯔꯕꯅꯤ ꯑꯩꯖꯨ ꯉꯁꯤ ꯉꯔꯥꯡꯖꯦ ꯆꯠꯇꯦ
ꯑꯣ ꯑꯗꯨ ꯃꯣꯏꯗꯤ ꯑꯗꯨꯝ ꯊꯕꯛ ꯑꯗꯨ ꯂꯣꯏꯔꯛꯄ ꯊꯕꯛꯀꯨꯝꯕꯒꯤ ꯑꯣꯐꯔ ꯂꯩꯇ꯭ꯔꯣ
ꯃꯣꯏꯖꯤꯔꯣ ꯑꯗꯨꯝ ꯁꯥꯔꯗꯤꯕꯤꯒꯦꯠꯇꯣ ꯄꯥꯏꯔꯒꯗ ꯗꯤ ꯍꯌꯦꯡ ꯑꯥ ꯊꯕꯛ ꯑꯃ ꯆꯪꯕ ꯒꯥꯟꯗ ꯑꯗꯨꯝ ꯀꯔꯤ ꯍꯥꯏꯅꯤ ꯄ꯭ꯔꯣꯃꯣꯁꯟꯒꯨꯝ ꯑꯗꯨꯝ ꯄꯤ
ꯊꯨꯕꯀꯣ
ꯑꯥ ꯑꯝ ꯑꯣ ꯂꯩꯗꯅ ꯁꯥꯔꯇꯤꯐꯤꯀꯦꯠꯁꯦ ꯑꯗꯨꯝ ꯋꯥꯉ ꯋꯥꯉ ꯂꯥ ꯄ ꯈꯨꯗꯤ ꯃꯁꯤꯦ ꯭ꯔꯃꯣ ꯑꯗꯨꯝ ꯆꯥꯎꯅ ꯑꯗꯨꯝ ꯄꯤꯗꯅ ꯊꯕꯛ ꯏꯪꯈꯥꯡꯗꯨꯕꯨ ꯑꯣꯏꯔꯣ ꯑꯃꯗꯨꯕꯨ ꯑꯣꯏꯔꯣꯀꯣ ꯈꯔ ꯑꯗꯨꯅꯤ ꯑꯗꯨꯃꯥꯏꯅ ꯇꯧꯋꯤ ꯑꯥ ꯀꯣꯔꯁ ꯊꯥ ꯇꯔꯨꯛ ꯇꯧꯕꯅꯤ
ꯑꯗꯨꯗꯦ ꯆꯠꯂꯨ ꯀꯩꯅꯣ ꯂꯦꯞꯄꯨꯅꯨ ꯀꯥꯟꯗꯦ ꯃꯣꯏꯗꯤ ꯂꯥꯛꯄꯗ ꯌꯥꯎꯍꯧꯗ꯭ꯔꯗꯤ ꯈꯪꯉꯣꯏꯗꯅꯤ ꯍꯦꯛꯇ
ꯑꯅꯤ
ꯍꯥꯏ ꯑꯗꯨꯝ ꯑꯩꯈꯣꯏꯅ ꯇꯥꯛꯄꯁꯨ ꯍꯩꯕ ꯅꯠꯇꯦꯗꯣ ꯑꯣꯉꯗ
ꯑꯗꯨꯅꯦ ꯑ ꯑꯗꯨꯅꯦ ꯑꯌꯦ ꯌꯈꯠꯂꯛꯄꯅ ꯀꯣ ꯎꯝ ꯀꯩ ꯇꯧꯋꯦꯕ ꯊꯕꯛꯁꯦ ꯆꯠꯇ꯭ꯔꯦꯕ ꯊꯕꯛ ꯆꯠꯄꯗꯤ ꯀꯣꯔꯁꯇꯨ ꯌꯥꯎꯕ ꯆꯠꯇꯂ꯭ꯔꯦꯕ ꯅꯨꯃꯤꯠꯞ ꯇ ꯍꯞꯇꯥꯃꯨꯛꯇꯤ ꯐꯥꯗꯤ ꯐꯥꯔꯝꯈꯣꯏ ꯑ ꯑꯗꯨꯝ ꯅꯨꯃꯤꯠ ꯃꯉꯥꯅꯤ ꯇꯔꯨꯛꯅꯤ ꯁꯨꯃꯥꯏꯅ ꯑꯥ ꯅꯥꯥꯔ ꯂꯩꯕꯅꯤꯅ ꯃ ꯇꯧꯋꯦ ꯑꯅꯥ ꯑꯌꯦꯛ ꯌꯥꯎꯕꯁꯦ ꯑꯩꯅ ꯍꯥꯏꯗꯨꯅꯤ ꯍꯛꯆꯥꯡ ꯐꯔꯒ ꯂꯩꯕꯅ ꯐꯩꯌꯦꯅ
ꯈꯔꯥꯡ ꯐꯅ ꯂꯝꯅꯤ ꯍꯥꯏꯁꯤꯗꯤ ꯀꯩꯅꯣꯗꯕꯣ ꯄ ꯈꯥ ꯁꯃꯤꯅꯔꯥ ꯑꯗꯨ ꯑꯗꯒꯤ ꯃꯇꯝ ꯃꯥꯡꯉꯤ ꯋꯥꯥꯈꯜ ꯅꯨꯡꯉꯥꯏꯇꯦ ꯑꯗꯗꯤꯀꯣ
ꯑꯥ
ꯎ ꯆꯥꯅꯤꯡꯕ ꯊꯥꯅꯤꯡꯕꯁꯨ ꯐꯥꯎꯗꯕ
ꯑꯝ ꯎꯝ
ꯆꯥꯡ ꯁꯥꯖꯦ ꯑꯗꯨꯝ ꯇꯧꯒꯗꯕꯅꯤ ꯅꯨꯡꯇꯤꯒꯤ ꯑꯗꯨꯅ
ꯑꯗꯨꯅꯦ ꯈꯪꯗ꯭ꯔꯦ ꯚꯥꯏ ꯑꯗꯨꯅꯤ ꯒ꯭ꯌꯥꯟ ꯇꯥꯗꯦ ꯑꯗꯨ
ꯍ ꯆꯠꯣ ꯆꯠ ꯆ ꯇ
ꯐꯔꯦ ꯐꯔꯦ ꯚꯥꯏ ꯑꯗꯨꯝ ꯄꯥꯎ ꯐꯥꯎꯅꯁꯤꯀꯣ ꯑꯗꯨꯝ ꯇꯧꯔꯛꯑꯣ ꯑꯩꯁꯨ ꯑꯗꯨꯝ ꯁꯪꯀꯥꯟ ꯇꯧꯔꯀꯦ ꯁꯃꯦ ꯁ